ꯆꯥꯛ ꯆꯥꯔꯕ‌ꯣ ꯑꯃꯨꯛ ꯂꯥꯝꯒꯗꯧꯔꯦ ꯊꯣꯡꯉꯦ ꯍꯧꯖꯤꯛꯅ ꯅꯣꯏꯗꯤ ꯌꯥꯍꯧ ꯉꯟꯕꯅꯤꯅ
ꯗꯨꯅ‌ꯦ ꯅꯪ
ꯅꯪꯁꯨ ꯌꯥꯝ ꯈꯪꯕꯖꯥꯠꯅꯦ ꯅꯣꯏꯕꯨꯗꯤ ꯑꯦ ꯇꯨ ꯖꯦꯗ ꯈꯪꯉꯦ ꯎꯝ ꯉꯁꯤ ꯈꯛꯇꯅꯤ ꯇꯥꯎꯍꯦ
ꯑꯩꯗꯤꯞ
ꯑꯩꯗꯤ ꯆꯥꯛ ꯆꯥꯔ ꯑꯣꯏꯅ ꯂꯩꯕꯅꯦꯕ ꯑꯗꯣ ꯑꯁ ꯂꯥꯝꯕꯒꯤ ꯏꯅꯔꯖꯤꯒ ꯂꯩꯇꯕꯒꯤ ꯍꯧꯒꯠꯄ ꯒꯤꯃꯨꯛ ꯕꯣꯗꯤꯗꯣ ꯌꯦꯡꯉꯒ ꯈꯔꯁꯨ ꯇꯧꯋꯣ ꯀꯔꯤ ꯆꯥꯛ ꯆꯥꯔꯔꯣꯏ ꯀꯥꯏꯅ ꯑꯩꯈꯣꯏꯅ ꯆꯥꯛ ꯆꯔꯥ ꯑꯃ ꯆꯥꯕꯗ ꯅꯣꯏꯗꯤ ꯆꯔꯥ ꯃꯔꯤ ꯃꯉꯥ ꯆꯥꯒꯗꯕꯅꯤꯅꯦ ꯃꯊꯪꯗꯗꯤ ꯆꯥꯕꯤꯔꯒꯦ
ꯀꯩꯗꯧꯔꯒ ꯂꯩꯕ꯭ꯔꯣ ꯅꯪꯗꯤ
ꯍꯧꯖꯤꯛꯁꯦ ꯑꯩꯁꯦ ꯆꯥꯛ ꯆꯥꯕ ꯂꯣꯏꯔꯒ ꯐꯝ ꯐꯝꯃꯒ ꯀꯣꯜ ꯇꯧ ꯇꯧꯔꯒ ꯂꯣꯏꯔꯒ ꯍꯧꯖꯤꯛ ꯑ ꯑꯩꯒꯤ ꯀꯥꯗ ꯀꯥꯔꯛꯑꯒ ꯖꯨꯝꯕꯥ ꯗꯥꯟꯁ ꯑꯃ ꯍꯟꯗꯛꯀꯤ ꯗꯥꯏ ꯗꯥꯏ ꯍꯥꯏꯕꯗꯣ ꯀꯩꯅꯣ ꯑꯉꯥꯡꯁꯤꯡꯅ ꯄꯥꯃ‌ꯦ ꯍꯥꯏꯕꯩ ꯑꯗꯣ ꯇꯝꯕꯤꯅꯤꯡꯉꯥꯏ ꯍꯣꯔꯦꯟ ꯑꯩ ꯈꯔ ꯄ꯭ꯔꯦꯛꯇꯤꯁ ꯇꯧꯔꯦ ꯑꯗꯨꯒ ꯋꯥꯕꯒꯤ ꯑꯃꯨꯛ ꯐꯃꯨꯡꯗ ꯍꯤꯞꯄꯒ ꯀꯩ ꯏꯟꯁꯥꯡ ꯆꯥꯕ꯭ꯔꯥ ꯗꯥꯜ ꯆꯥꯏ
ꯍꯥꯎꯕ꯭ꯔꯣ ꯅꯪꯅ ꯍꯥꯝ ꯍꯥꯎꯅ ꯀꯩ ꯗꯥꯜ ꯉꯥꯛꯇ ꯆꯥꯔꯗꯤ ꯅꯪꯗꯣ ꯎꯝ
ꯍꯥꯎꯗ ꯌꯥꯝ ꯆꯥꯏ ꯑꯩꯗꯤ ꯑꯥ ꯀꯔꯤ ꯀꯔꯤ ꯊꯣꯛꯄꯅꯣꯅꯦ ꯄꯤꯗ꯭ꯔꯣ ꯑꯦꯀ꯭ꯥꯎꯟ ꯅꯨꯄꯤꯅ
ꯍꯥ
ꯀꯥꯡꯉꯧ ꯄꯤꯌꯦ ꯑꯂꯨꯒ ꯅꯇ꯭ꯔꯦꯂꯥ ꯀꯥꯡꯉꯧ ꯄꯤꯌꯦ ꯑꯗꯨꯒ ꯇꯣ ꯑꯗꯨꯒ ꯑ ꯆꯤꯂꯤ ꯔꯦꯗ ꯆꯤꯂꯤ ꯑꯁꯥꯡꯕꯒꯤ ꯆꯠꯅꯤꯗꯨꯁꯨ ꯌꯥꯝ ꯍꯥꯎꯋꯦ ꯌꯥꯝ ꯍꯥꯎꯋꯦ ꯑꯗꯨꯠ ꯃꯣꯏ ꯃꯣꯏ ꯃꯠ ꯃꯤꯁꯤꯡꯅ ꯇꯧꯕꯗꯣ ꯍꯥꯎꯕꯅꯦ ꯃꯩꯇꯩ ꯅꯠꯇꯦ ꯁꯤꯗ ꯊꯣꯡꯕꯗꯤ ꯀꯣꯝꯅꯦꯕ
ꯑꯁ ꯅꯪ ꯀꯣꯜ ꯂꯥꯛꯑꯦꯀꯣ
ꯀ꯭ꯔꯤꯅꯣ ꯃ꯭ꯌꯨꯠ ꯊꯝꯃꯣ ꯅꯪꯒꯤꯗꯣ ꯌꯥꯔꯔꯣꯏꯀꯣ ꯅꯪꯒꯤꯗꯣ ꯔꯤꯖꯦꯛ ꯆꯠꯈ꯭ꯔꯅꯤꯀꯣ ꯑꯗꯨꯃꯥꯏ ꯇꯧꯔꯗꯤ
ꯑꯩꯅ ꯅꯠꯇꯦ ꯀꯅꯥꯔ
ꯈꯪꯗꯦꯅ
ꯅ ꯂꯥꯛ ꯇꯥꯕ꯭ꯔꯥ ꯅꯪꯁꯨ ꯇꯥꯏꯌꯦ ꯃꯣꯏ ꯑꯁꯤ ꯀꯝꯄꯅꯤꯁꯤꯡ ꯑꯣꯏꯔꯝꯅꯤ ꯎꯝ ꯑꯩ ꯁꯥꯏꯂꯦꯟ ꯊꯝꯈ꯭ꯔꯦ
ꯎꯝ ꯉꯁꯤꯖꯦ ꯑꯁ ꯍꯣꯁꯄꯤꯇꯥꯜ ꯆꯠꯅꯤꯡꯉꯥꯏ ꯂꯩꯕꯅꯤꯅꯦ ꯇꯥꯜꯂꯦ ꯍꯣꯔꯦꯟ ꯂꯩꯔꯗꯤ ꯆꯠꯀꯅꯤ
ꯖꯔ ꯑꯝ ꯅꯥꯏ ꯑꯩ ꯀꯖꯤꯟꯒꯤ ꯅꯣꯏꯟ ꯀꯔꯤ ꯇꯧꯕꯅꯣ ꯑꯦꯟ ꯁꯤ ꯁꯤ ꯌꯥꯎꯒꯦ ꯍꯥꯏꯌꯦ ꯎꯝ ꯎꯝ ꯎꯝ ꯃꯤꯗꯤꯀꯦꯜ ꯑꯣꯐꯤꯁꯥꯔ ꯆ꯭ꯔꯥꯠꯇꯣ ꯍꯣꯏ ꯑꯗꯨꯒꯤ ꯂꯥꯎꯕ ꯆꯠꯀꯦ ꯇꯧꯕ ꯎꯝ
ꯇꯟꯗꯤ ꯇꯜꯂꯦ ꯑꯁꯦꯡꯕ
ꯇꯦꯟꯁꯦꯟꯗꯤ ꯁ꯭ꯀꯨꯜ ꯆꯠꯈ꯭ꯔꯕ꯭ꯔꯣ ꯂꯣꯏꯅ ꯆꯠꯈ꯭ꯔꯦ ꯍꯣꯏ
ꯎꯝ ꯑꯗꯨꯗꯤ ꯃꯤꯁ
ꯏ ꯃꯤꯁ ꯉꯥꯛꯇ ꯉꯥꯏꯔꯦꯅꯦ ꯃꯤꯁ ꯉꯥꯛꯇ ꯉꯥꯏꯔꯦ
ꯑꯩ ꯍꯥ ꯁꯥꯕꯅ ꯂꯣꯏꯔꯦ ꯑꯩꯗꯤ ꯐꯦꯟꯁꯨ ꯊꯥ ꯐꯦꯟ ꯊꯥꯔꯁꯨ ꯏꯃ꯭ꯌꯨꯟ ꯁꯣꯟꯕꯒꯤꯀꯣ ꯌꯥꯗꯦꯕ ꯅꯥꯇꯣꯟ ꯐꯨꯜꯂꯦꯕ
ꯐꯦꯟ ꯊꯥꯒꯅꯨ ꯁꯥꯕ ꯃꯐꯝꯗ ꯂꯩꯌꯣ ꯅꯪꯗꯤ
ꯎꯝ ꯁꯥꯕ ꯃꯐꯝꯗꯅ ꯐꯕꯅꯦ ꯑꯩꯗꯤ ꯎꯝ ꯂꯩꯌꯣ ꯎꯝ ꯇꯜꯂꯦ ꯑꯗꯨꯗꯤ ꯑꯣꯀꯦ ꯃꯤ ꯈ꯭ꯔꯤꯁꯠꯇꯦꯟ ꯆꯠ ꯀꯟꯒꯅꯤ ꯅꯨꯡꯁꯥ ꯐꯥꯎꯗꯦ ꯅꯨꯡꯁꯥ ꯌꯥꯏꯕ ꯐꯥꯎꯗꯦ ꯍꯥꯏꯕꯤꯔꯛꯀꯅꯨ ꯁꯤꯒꯅꯤ ꯑꯩ ꯉꯥꯏꯅ ꯆꯥꯕ꯭ꯔꯣ ꯆꯥꯏ ꯍꯣꯏ
ꯎꯝ
ꯑꯗꯨꯕꯨ ꯑꯩꯗꯤ ꯇꯦꯡꯀꯣꯠ ꯃꯆꯥ ꯑꯃ ꯑꯩ ꯅꯣꯏꯕꯗꯣ ꯆꯥꯛ ꯆꯥꯗꯕꯤ ꯐꯖꯅꯁꯨ ꯑꯗꯨꯝ ꯑꯗꯣ ꯑꯗꯨꯝ ꯊꯣꯛꯑꯦ ꯄꯨꯛ ꯁꯣꯛꯄꯅꯦꯀꯣ ꯁꯣꯛꯑꯦ
ꯑꯗꯨꯝ ꯆꯥꯎꯋꯣ
ꯆꯥꯅꯤꯡꯗꯕꯒꯤ ꯆꯥꯗꯕꯅꯦ ꯑꯩꯗꯣ ꯆꯥꯔꯗꯤꯀꯣ ꯗꯥꯏꯖꯦꯁꯟꯁꯨ ꯁꯣꯏꯕꯒꯤ ꯂꯣꯏꯅ ꯑꯣꯊꯣꯛꯑꯦꯕ ꯅꯪ ꯍꯤꯗꯥꯛ ꯊꯛꯑꯣ ꯏꯕꯦꯝꯃꯥ ꯂꯣꯏ ꯑꯣꯃꯤ ꯑ ꯗꯥꯏꯖꯤꯟꯒꯤꯗꯣ ꯎꯝ ꯍꯟꯗ꯭ꯔꯦꯠ ꯄꯤꯕ꯭ꯔꯥꯗꯣ ꯋꯥꯟ ꯐꯤꯞꯇꯤꯗꯁꯨ ꯗꯥꯏꯖꯤꯟꯗꯣꯂꯣꯏ ꯊꯛꯑꯣ ꯂꯣꯏ ꯂꯣꯏ ꯑꯣꯠꯊꯣꯛꯑꯦꯕ ꯑꯗꯨ ꯌꯥꯝ ꯆꯥꯕꯁꯨ ꯇꯟꯕ
ꯆꯥꯗ꯭ꯔꯗꯤ ꯍꯛꯆꯥꯡ ꯀꯪꯅꯤꯡꯉꯥꯏ ꯇꯧꯕ ꯃꯇꯝꯗ ꯀꯔꯤꯔꯥ ꯆꯛꯈꯦꯎ ꯑꯃꯨꯛ ꯁꯨ
ꯁꯣꯛꯄꯅꯦꯀꯣ ꯄꯩꯁꯥꯗꯣ ꯐꯥꯎ ꯆꯤꯡꯉꯅꯤ ꯅꯪ ꯁꯨꯨꯡꯇꯧ ꯇꯧꯗꯦ ꯑꯗꯨꯕꯨ ꯆꯥꯅꯤꯡꯕ ꯐꯥꯎꯗꯕꯀꯣ ꯆꯥꯅꯤꯡꯗꯕ ꯐꯥꯎꯗꯕꯗꯣ ꯈꯖꯤꯛ ꯈꯖꯤꯛ ꯇꯪ ꯆꯊꯣꯛꯑꯣ ꯂꯩꯕ ꯃꯇꯝꯗꯗꯤ ꯑꯗꯨꯝ ꯔꯤꯒꯨꯂꯔ ꯆꯥꯏꯅ ꯍꯟꯗꯛꯇꯤ ꯆꯥꯗ꯭ꯔꯦꯕ ꯅꯪ ꯅꯃꯅꯥ ꯎꯁꯣꯏꯒꯤ ꯑꯆꯥꯔ ꯁꯦꯝꯗꯣ ꯍꯟꯗꯛ ꯁꯦꯝꯃꯨ ꯍꯥꯏꯌꯣ ꯁꯦꯝꯗ꯭ꯔꯦꯗ ꯈꯣꯟꯗꯗꯤ ꯎꯝ ꯑꯗꯨꯗ ꯆꯪꯕ ꯃꯁꯂꯥ ꯀꯩꯀꯥꯗꯣ ꯂꯩꯇꯕꯒꯤꯀꯣ ꯃꯥꯗꯣ ꯑꯩ ꯐꯥꯎ ꯆꯥꯕ ꯐꯪꯗ꯭ꯔꯦ ꯀꯗꯥꯏꯗꯒꯤꯔꯥ ꯄ ꯂꯥꯛꯄꯗꯨꯁꯨ ꯉꯝꯗꯕꯀꯣ ꯏꯔꯥꯡꯅꯤꯅ ꯍꯥꯎꯋꯤꯀꯣ ꯌꯥꯝ ꯃꯤꯁ ꯇꯧꯋꯦ ꯑꯩꯗꯤ ꯑꯗꯨ ꯆꯥꯔꯗꯤ ꯆꯥꯛ ꯌꯥꯝ ꯌꯥꯝ ꯆꯥꯕꯗꯣ ꯑꯗꯨ ꯎꯕꯗ ꯌꯣꯜꯂꯗꯤ ꯌꯥꯝ ꯁꯤꯠꯀꯅꯤꯀꯣ ꯁꯤꯠꯇ꯭ꯔꯗꯤ ꯑꯗꯨ ꯁꯦꯝꯃꯒ ꯃꯤ ꯀꯅꯥꯁꯨ ꯄꯦꯀꯦꯠ ꯄꯦꯀꯦꯠꯇꯥ ꯁꯦꯝꯃꯥꯒꯥ ꯌꯣꯟꯕ ꯌꯥꯏꯌꯦ
ꯃꯤ ꯀꯅꯥꯁꯨ ꯂꯩꯕꯤꯗ꯭ꯔꯗꯤ
ꯀꯔꯤ ꯑꯁꯥꯏ ꯂꯩꯒꯅꯤ
ꯍꯥꯏꯖꯨ ꯌꯥꯝ ꯍꯥꯎꯋꯦ ꯃꯥꯅ ꯁꯦꯝꯕꯗꯣꯍꯥꯎꯋꯦ ꯌꯥꯝ ꯍꯥꯎꯋꯦ ꯈꯪꯗꯦ ꯑꯗꯣ ꯑꯩ ꯗꯤ ꯑꯇꯩꯩꯅ ꯁꯦꯝꯕꯗꯣ ꯃꯥꯒꯤꯒꯨꯝꯅ ꯍꯥꯎꯇꯦ ꯃꯥꯒꯤꯒꯨꯝꯅ ꯍꯥꯎ ꯇꯦ ꯃꯤ ꯑꯇꯩꯩꯅ ꯁꯦꯝꯕ ꯃꯥꯅꯥ ꯁꯦꯝꯕꯤꯔꯗꯤ ꯀꯦ ꯑꯩꯁꯨ ꯑꯗꯨꯝ ꯂꯥꯎꯕ ꯌꯥꯏ ꯇꯨꯍꯟꯗ꯭ꯔꯦ ꯀꯩꯒꯨꯝꯕꯒꯨꯝꯕꯗꯣ ꯑꯗꯨ ꯃꯃꯥꯟꯅꯕꯤ ꯑꯃ ꯁꯦꯝꯕꯗꯣ ꯑꯗꯨꯅ ꯇꯥꯛꯄꯤꯕꯅꯦꯕ ꯏꯃꯥꯕꯣ ꯃꯥ ꯑꯗꯣ ꯑꯩ ꯆꯥꯕꯗꯣ ꯏꯃꯥꯒꯤꯅ ꯍꯦꯟꯅ ꯍꯥꯎꯕ ꯑꯗꯨ ꯅꯨꯄꯤꯗꯣ ꯈꯨꯠ ꯍꯥꯄꯒꯤꯅꯦ ꯑꯗꯣ ꯅꯨꯄꯤꯗꯣꯗꯤ ꯌꯣꯜꯂꯦ ꯍꯥꯏꯌꯦ ꯌꯥꯝ ꯇꯥꯡꯅ ꯌꯣꯜꯂꯤ ꯍꯥꯏꯌꯦ ꯑꯗꯨꯗꯤ ꯌꯥꯝꯅꯁꯨ ꯆꯪꯕꯅꯤꯅꯀꯣ ꯑꯗꯨꯕꯨ ꯏꯃꯥꯗꯤ ꯌꯣꯟꯅꯤꯡ ꯗꯦ ꯍꯥꯏꯅ ꯁꯨꯝ ꯆꯥꯅꯤꯡꯉꯥꯏ ꯈꯛꯇ ꯁꯦꯝꯕ ꯃꯥꯜꯂꯦ ꯃꯥꯗꯣ ꯅꯍ
ꯏꯝꯐꯥꯜꯗ
ꯄꯨꯔꯛꯑꯒꯥ ꯌꯣꯟꯗꯕ ꯌꯥꯏꯌꯦ
ꯅꯨꯄꯤꯁꯤꯡꯗꯤ ꯌꯥꯝ ꯄꯥꯝꯒꯅꯤ ꯍꯣꯏ ꯀꯟꯇꯦꯅꯔ ꯃꯆꯥ ꯃꯆꯥꯗꯣ ꯍꯣꯏ ꯀꯟꯇꯦꯅꯔ ꯅꯠꯇ꯭ꯔꯁꯨ ꯄꯦꯀꯦꯠ ꯄ꯭ꯂꯥꯁꯇꯤꯛꯀꯤ ꯄꯦꯀꯦꯠꯇꯣ ꯑꯗꯨꯝ ꯁꯦꯝꯃ꯭ꯔꯒ ꯐꯤꯞꯇꯤꯒꯤ ꯐꯤꯞꯇꯤ ꯁꯤꯒꯤ ꯁꯦꯝꯃꯗꯤꯀꯣ ꯑꯗꯨꯝ ꯂꯧꯒꯅꯤ ꯍꯥꯎꯋꯤ ꯑꯩꯈꯣꯏ ꯅꯨꯄꯤꯁꯤꯡꯗꯤ ꯌꯥꯝ ꯄꯥꯝꯃꯦꯕ ꯑꯗꯨ ꯀꯌꯥꯝ ꯑꯃꯨꯛ ꯆꯥꯅꯤꯡꯈ꯭ꯔꯦ ꯑꯁ‌ꯦꯡꯕ
ꯅꯣꯏ ꯅꯪꯗꯤ ꯅꯪꯒꯤ ꯌꯨꯝꯗꯔꯥ
ꯍꯣꯏ ꯌꯨꯝꯗꯅꯦ ꯑꯩꯈꯣꯏ ꯌꯨꯝꯗ ꯍ‌ꯣꯁ
ꯄꯨꯟꯅ ꯂꯩꯕꯒꯤꯀꯣ ꯃꯈꯥ ꯑꯃꯨꯛꯀꯣ ꯑꯃꯨꯛ ꯀꯥꯈꯠꯄ ꯇꯧ ꯇꯧꯅ ꯑꯗꯣ ꯑꯩꯈꯣꯏ ꯏꯃꯥꯟꯅꯕꯤ ꯑꯃ ꯅꯣꯏꯕꯗꯣ ꯅꯣꯏꯕ ꯅꯨꯄꯤꯗꯣ ꯑꯗꯨꯁꯨ ꯕ꯭ꯔꯦꯁ ꯍꯥꯞꯈ꯭ꯔꯦꯅ
ꯍꯣꯏ ꯍꯥꯞ
ꯑꯣꯐ꯭ꯔ‌ꯦ ꯍꯣꯏ ꯃꯥꯒꯤ ꯌꯥꯗꯨ ꯁꯨꯝ ꯌꯥꯝꯅ ꯄꯤꯛꯄꯒꯤꯔꯥ ꯃꯅꯨꯡ ꯂꯣꯏ ꯆꯪꯕꯒꯤꯔꯥ ꯑꯃ ꯇꯧꯋꯦ ꯀ‌ꯦꯗꯨ ꯍꯥꯞꯄꯅꯦ ꯑꯩ ꯈꯪꯗ ꯃꯥꯗꯤ ꯑꯈ‌ꯣꯏ ꯄꯨꯜꯂꯁꯨ ꯃꯥꯒꯤ ꯃꯥꯗꯣ ꯄꯥꯛ ꯎꯍꯟꯗ‌ꯦꯅ ꯎꯝ
ꯑꯗꯨꯒꯤ ꯎꯗ‌ꯦ
ꯃꯤꯗꯤ ꯌꯥꯝ ꯂꯣꯠꯄ ꯍꯩꯌꯦ ꯊꯤꯕꯁꯤꯡꯗꯣ ꯑꯩꯈꯣꯏꯗꯤ ꯍꯩꯇꯦ
ꯍꯣꯏ ꯌꯦꯡꯉꯣ ꯃꯥꯗꯣ ꯋꯥ ꯉꯥꯡꯕꯒꯨꯝꯕꯗ ꯃꯥꯒꯤ ꯌꯥꯗꯣ ꯄꯥꯛ ꯎꯍꯟꯗꯕꯅꯦ
ꯄꯗꯁꯨꯒꯣ
ꯎꯝ ꯀꯌꯥ ꯀꯃꯥꯏ ꯌꯥꯝ ꯍꯩꯌꯦ ꯃꯤꯒꯤ ꯑꯁꯦꯡꯕ
ꯁꯥꯕ꯭ꯔꯥ ꯁꯥꯗꯕ꯭ꯔꯥ ꯈꯪꯗ꯭ꯔꯦ ꯑꯗꯨꯃꯨꯛ ꯁꯥꯕ ꯑꯃꯨꯛ ꯅꯣꯡ ꯃꯡꯕ ꯒ꯭ꯌꯥꯟ ꯇꯥꯗ꯭ꯔꯦ ꯁꯤ ꯋꯦꯗ꯭ꯔꯁꯦ ꯇ‌ꯦꯅꯠ ꯇꯦꯠꯅꯟ ꯅ‌ꯣꯏ ꯍꯣꯁꯇꯦꯜꯗꯤ ꯏꯪꯔꯝꯒꯅꯤ ꯀꯣ
ꯏꯪꯉ‌ꯦꯍꯦ ꯀꯗꯥꯏꯗꯒꯤ ꯅꯣꯔꯣꯛꯇ ꯂꯩꯕꯒ ꯆꯞ ꯃꯥꯟꯅꯩ
ꯆꯦꯛꯀꯤ ꯌꯨꯝ ꯅꯠꯇ꯭ꯔꯣ
ꯎꯝ ꯆ‌ꯦꯛ ꯏ ꯃꯊꯛ ꯈ꯭ꯋꯥꯏꯗꯩ ꯃꯊꯛꯇ ꯂꯩꯕꯒ ꯃꯊꯛꯇꯗꯤ ꯖꯤꯡꯒ꯭ꯔꯗꯣ
ꯎꯝ
ꯈꯨꯞꯄꯅꯦꯕ ꯑꯗꯨ ꯁꯤ ꯑꯩ ꯀꯣꯛ ꯀ‌ꯣꯜ ꯀꯣꯜ ꯇꯧꯔꯒ ꯍꯣꯝꯗ ꯆꯠꯄ ꯌꯥꯕ꯭ꯔꯥ ꯑꯦ ꯑꯩ ꯍꯥꯏꯕ ꯉꯝꯗꯦ ꯌꯥꯔ‌ꯦ ꯑꯩ ꯑꯗꯨꯝ ꯆꯠꯄꯗ ꯃꯇꯝꯗ ꯑꯗꯨꯝ ꯀ‌ꯦꯟꯁ‌ꯦꯜ‌ ꯆꯠꯈ꯭ꯔ‌ꯦꯕ ꯀꯣꯜ ꯇꯧꯔꯛꯄꯗꯣ ꯀꯩꯅꯣꯅꯦꯕ
ꯏꯃꯥ ꯇꯣꯟꯅꯤꯕ ꯃꯥꯁꯤꯡ ꯍꯣꯏ ꯍꯧꯖꯤꯛꯁꯨ ꯑꯃꯨꯛ ꯇꯧꯔꯛꯑꯦ ꯍꯧꯖꯤꯛꯁꯨ ꯃꯥꯁꯦ ꯃꯣꯏꯁꯦ ꯁ‌ꯦ ꯏꯝꯐꯥꯜ ꯀꯨꯝꯃꯛꯄ ꯃꯥꯜꯂꯦ
ꯑꯣ
ꯍ‌ꯣꯏ ꯑꯗꯣ
ꯀꯣꯏꯔꯨꯔꯣꯏꯅ ꯑꯗꯨꯝ ꯉꯥꯏꯍꯥꯛ ꯉꯥꯡꯉꯁꯦ ꯀꯨꯏꯔꯔꯣꯏ ꯈꯔ ꯉꯥꯡꯉꯗꯤ ꯌꯥꯔ‌ꯦꯁꯦ ꯐꯅꯤꯁꯥ ꯎꯝ
ꯎꯝ ꯑꯗꯨꯒꯤꯅꯦ ꯑꯩꯁꯨ ꯄꯥꯏꯈꯠꯇꯕꯗꯣ ꯃꯥꯒꯤ
ꯎꯝ ꯃ‌ꯣꯏꯟ
ꯑ ꯂꯩ ꯍꯥꯏꯗ ꯀꯃ ꯂꯩꯗ ꯌꯨꯝꯗꯒꯤ ꯂꯥꯛꯄꯅꯦ ꯃꯁꯦ ꯑꯗꯣ ꯃꯆꯥ ꯑꯃꯁꯨ ꯂꯩ ꯠꯇ꯭ꯔꯦ ꯂꯨꯄꯥ ꯐꯅ ꯑꯣ ꯅꯨꯄꯤ ꯑꯃ ꯅꯨꯄꯥ ꯑꯃ
ꯑꯁ ꯆꯞ ꯆꯥꯔꯦ
ꯍ ꯃꯣꯏꯒꯤ ꯏꯃꯨꯡꯗꯤꯗ
ꯎꯝ
ꯎꯝ ꯃ ꯄꯄ ꯔꯥꯁ ꯈꯔ ꯆꯅꯤꯁꯦ ꯑꯗꯨꯅꯦ ꯑꯥ ꯑꯗꯨꯗꯤ ꯒ꯭ꯌꯥꯟꯃꯥꯟ ꯇꯥꯗꯦ ꯈꯣꯏ ꯏꯃꯨꯡꯂꯥ ꯅꯠꯇꯕ꯭ꯔꯥꯁꯨ ꯈꯪꯗꯦ ꯆꯠꯈ꯭ꯔꯕ ꯍꯥꯟꯗꯛ ꯃꯥꯖꯨ ꯎꯈ꯭ꯔꯨꯜꯗ ꯂꯩꯔꯝꯕꯅꯦ ꯑ ꯑꯥ ꯃꯣꯏꯥꯕꯗꯤ ꯆꯠꯇ꯭ꯔꯕ꯭ꯔꯥ ꯃꯄꯥꯟꯗꯔꯣ ꯃꯔꯛ ꯃꯔꯛ ꯆꯠꯄ ꯃꯥꯜꯂꯦ
ꯑꯃꯥ ꯏꯝꯐꯜ
ꯏꯝꯐꯥꯜꯗꯁꯨ ꯂꯩꯇ꯭ꯔꯦꯀꯣ ꯃꯥ ꯂꯣꯏꯕ ꯃꯥꯜꯂꯦ ꯂꯣꯏꯔꯕꯅꯦ ꯑꯗꯨꯝ ꯅꯨꯡꯉꯥꯏꯕ ꯂꯩ ꯃꯥꯜꯂꯦ ꯌꯨꯝ ꯁꯥꯕꯅ ꯂꯣꯏꯗ꯭ꯔꯤꯍꯦ
ꯂꯣꯏꯗꯔ꯭ꯤ
ꯑꯣ ꯑꯩꯗꯤ ꯂꯣꯔꯦꯅ ꯈꯟꯕꯅꯤꯅꯦ ꯁꯥꯕ ꯂꯣꯏꯔꯦ ꯏꫯ ꯃꯥꯒꯤ ꯌꯨꯝ ꯈꯨꯆꯥꯎꯗꯣ
ꯎꯝ
ꯑꯦꯝ ꯑꯦꯜ ꯂꯦ ꯍꯣꯏꯒꯤ ꯌꯨꯝꯒꯨꯝꯕꯅꯦ ꯃꯥꯒꯤ ꯌꯨꯝꯗꯣ ꯍꯥꯏꯒꯅꯨ ꯖꯥꯠ ꯖꯥꯠ ꯆꯪꯡꯕꯅꯦ ꯑꯥ ꯑꯗꯨ ꯌꯥꯝ ꯀꯨꯏꯒꯅꯤ ꯃꯆꯥ ꯃꯆꯥꯗ ꯇꯧꯕꯗꯣꯀꯣ ꯃꯦꯟ ꯊꯤꯡꯗꯤ ꯂꯣꯏꯈ꯭ꯔꯦꯗ ꯍꯧꯖꯤꯛꯁꯦ ꯗꯦꯀꯣꯔꯦꯠ ꯇꯧꯅꯤꯡꯉꯥꯏ ꯔꯡ ꯇꯩꯅꯉꯥꯏ ꯃꯆꯥ ꯃꯆꯥꯗꯣ ꯃꯆꯥꯥ ꯃꯆꯥ ꯂꯩꯍꯧꯔꯁꯨ ꯄꯩꯁꯥ ꯌꯥꯝ ꯆꯪꯕꯅꯦ ꯃꯊꯣꯟꯗꯣ ꯔꯨꯝ ꯃꯔꯤꯅꯦ
ꯑꯁꯁ
ꯑꯗꯨꯒ ꯔꯣꯝ ꯑ ꯀꯩꯅꯣ ꯌꯥꯝ ꯆꯥꯎꯋꯦꯕ ꯔꯨꯝꯁꯨ ꯌꯥꯝꯃꯦꯕ ꯋꯥꯁꯔꯨꯝꯒꯤ ꯀꯥꯗꯨ ꯆꯥꯎꯕ꯭ꯔꯥ
ꯎꯝ
ꯎꯝ ꯑꯗꯨꯒ ꯀꯩꯅꯣ ꯐ꯭ꯂꯣꯔ ꯃꯁꯤꯡꯗꯣ ꯋꯥꯁꯔꯨꯝꯁꯨ ꯑꯅꯤ ꯑꯍꯨꯝ ꯑꯅꯤ ꯑꯍꯨꯝ ꯂꯣꯏ ꯂꯩꯌꯦꯕ
ꯑꯁ
ꯑꯗꯨꯒ ꯁꯥꯏꯠ ꯁꯥꯏꯠꯗꯣ ꯒ꯭ꯂꯥꯁꯁꯨ ꯍꯥꯞꯄꯦ
ꯎꯝ
ꯑꯁ ꯑꯗꯨꯕꯨ ꯌꯥꯎꯇ꯭ꯔꯁꯨ ꯌꯥꯕꯅꯤꯍꯦ ꯎꯕꯔꯒꯤꯅꯤ ꯁꯣꯔꯣꯛ ꯃꯅꯥꯛꯇ ꯂꯩꯔꯒ ꯕꯁ ꯁꯤꯡꯗꯣ ꯂꯥꯛꯀꯅꯤꯕ ꯕꯪꯒ꯭ꯂꯥꯇ ꯀꯣꯗꯣ ꯁꯦꯡꯕꯗꯣ ꯋꯥꯔꯅꯤ ꯃꯥꯒꯤ ꯅꯨꯄꯤ ꯈ꯭ꯋꯥꯏꯗꯒꯤ ꯄ꯭ꯔꯤꯊꯤꯕꯤꯗ ꯇꯟꯕ ꯅꯨꯄꯤ ꯂꯧꯔꯒ ꯈꯪꯗꯦ
ꯍꯨꯝ ꯀꯔꯤꯅꯣ ꯗꯣꯂꯥꯟ ꯗꯣꯂꯥꯟ ꯌꯥꯝ ꯁꯥꯗ꯭ꯔꯁꯨ ꯏꯁꯇꯦꯞ ꯑꯃ ꯑꯅꯤꯒꯨꯝꯕ ꯇꯧꯔꯒ ꯏꯁꯇꯥꯏꯜꯗꯣ ꯐꯖꯍꯜꯂꯒ ꯀꯣ ꯑꯗꯨꯝ ꯇꯧꯕ ꯌꯥꯔꯦꯅ
ꯆꯠꯂꯦ ꯑꯗꯣ ꯀꯅꯥ ꯂꯩꯗꯣꯏꯅꯣ ꯈꯪꯗꯦ
ꯑꯃꯨꯛ ꯄꯣꯛ
ꯄꯣꯛꯈꯤꯅꯤꯗꯅ ꯄꯣꯛꯔꯣꯏ ꯍꯥꯏꯌꯦ ꯈꯪꯗꯦ
ꯎꯝ ꯑꯣꯏꯔꯣꯏꯗꯕꯗ